ꯍꯂꯥꯎ ꯇꯥꯏꯌꯦ
ꯀꯩꯗꯧꯔꯤꯅꯣ
ꯀꯩꯁꯨ ꯇꯧꯗꯦ ꯇꯨꯝ ꯍꯤꯞꯄꯤꯌꯦ ꯅꯪꯗꯤ
ꯆꯥꯛ ꯆꯥꯈ꯭ꯔꯕ꯭ꯔꯣ
ꯆꯥꯔꯦ ꯎꯝ ꯆꯤꯛꯀꯟ ꯆꯥꯏ ꯍꯥꯎꯕ꯭ꯔꯣ ꯃꯁꯤꯗ ꯀꯩꯅꯣ ꯇꯧꯕ ꯏꯆꯦꯒꯤ ꯑꯃ ꯂꯩꯕꯗꯣ ꯏꯆꯦꯒꯤ ꯃꯆꯥ ꯉꯥꯗꯣ ꯕꯣꯔꯗꯤꯡ ꯍꯟꯈ꯭ꯔꯅꯤꯅ ꯑꯩ ꯅꯨꯡꯁꯤꯕꯩ ꯀꯦꯖꯤ ꯃꯈꯥꯏ ꯈꯛꯇꯪ ꯑꯣꯏꯔꯒꯁꯨ ꯆꯥꯁꯦꯟꯅ ꯑꯩꯅ ꯂꯧꯕꯤꯔꯒ
ꯅꯍꯥꯟ ꯂꯧꯕꯤꯔꯤꯕ
ꯍꯥ ꯇ‌ꯦ
ꯌꯥꯝ ꯐꯩꯀꯣ
ꯅꯨꯡꯁꯤꯕꯩꯅ‌ꯦ ꯃꯥꯗꯣ ꯑꯉꯥꯡꯁꯨ ꯑꯣꯏꯌꯦꯕꯀꯣ ꯃꯥꯗꯣ ꯕꯣꯔꯦꯡ ꯃꯁꯗꯅꯤꯅ ꯅꯨꯡꯉꯥꯏꯗꯕꯤꯗ ꯂꯩꯕ
ꯎꯝ ꯎꯝ ꯆꯍꯤ ꯀꯌꯥꯒꯨꯝꯕ ꯁꯨꯔꯒꯦ
ꯆꯥꯍꯤ
ꯇꯔꯦꯠ ꯑꯗꯨꯃꯥꯏꯅ ꯇꯔꯦꯠ ꯁꯨꯃꯥꯏꯅ ꯆꯠꯂꯝꯗꯝ ꯃꯥ ꯑꯗ
ꯇꯔ‌ꯣꯠ ꯇꯔꯥ ꯍꯦꯛ ꯇꯔꯥ ꯁꯨꯔꯥꯝꯃꯅꯤ ꯇꯔꯥ
ꯍꯨꯏꯁꯤꯗꯕꯀꯣ
ꯇꯥꯅꯤꯡꯗꯦ ꯇꯥꯟꯊꯣꯛꯑꯣ
ꯌꯥꯝ ꯈꯣꯡꯉ‌ꯦ
ꯆꯍꯤ ꯇꯔꯥ
ꯇꯔꯗꯤ ꯐꯔꯃꯅꯤ
ꯇꯥꯕ꯭ꯔꯣ
ꯇꯥꯏ ꯍꯨꯏꯗ ꯈꯣꯡꯉꯦ
ꯅꯪꯗꯤ
ꯈꯪꯅꯤ
ꯅꯪꯗꯤ ꯆꯥꯔꯕ ꯎꯝ ꯆꯔꯦ ꯀꯩꯖꯥꯟ ꯆꯥꯔꯝꯅ‌ꯣ
ꯑꯦ ꯑꯩꯈꯣꯏ ꯃꯥꯏꯔꯦꯟ ꯃꯅꯥ ꯊꯣꯡꯕ ꯆꯥꯏꯌꯦ
ꯑꯗꯨ ꯆꯝꯐꯨ ꯍꯥꯎꯕꯅꯤꯅꯦ
ꯑꯗꯨ ꯃꯥꯏꯔꯦꯝꯕꯅꯗ ꯆꯝꯐꯨꯠꯀ ꯀꯩꯅꯣ ꯍꯋꯥꯏꯖꯥꯔꯗ‌ꯣ
ꯎꯝ
ꯑ ꯃꯅꯝ ꯈꯔ ꯁꯦꯠꯄꯗ ꯑꯗ ꯍꯥꯞ ꯍꯥꯞꯄꯗꯤ ꯍꯥꯎꯕꯅꯦ ꯑꯗꯨꯃꯥꯏꯅ ꯇꯧꯕ꯭ꯔꯥ ꯅꯣꯏ ꯌꯥꯝ ꯆꯝꯐꯨꯠ ꯑꯣꯏꯅ ꯆꯥꯗ꯭ꯔꯣ
ꯎꯝ ꯆꯝꯐꯨꯠ ꯆꯥꯗꯤꯌꯦ ꯑꯈꯣꯏꯗꯤ ꯍꯦꯟꯖꯥꯡ ꯑꯗꯨꯝ ꯆꯥꯏꯌꯦ
ꯆꯝꯐꯨꯠ ꯍꯥꯏꯁꯦ ꯑꯧ ꯉꯥ ꯑꯌꯥꯏꯕꯒꯨꯝꯕ ꯍꯥꯞꯄꯗꯤ ꯑꯗꯣ ꯍꯥꯞ ꯗꯤ ꯍꯥꯞꯄꯦ ꯀꯥꯡꯁꯣꯏꯒꯨꯝꯕꯗꯤ ꯊꯣꯡꯕꯅꯦꯕ
ꯎꯝ ꯎꯝ ꯍꯣꯏ ꯏꯅꯦꯒ ꯆꯞ ꯃꯥꯟꯅꯩꯅꯦꯌꯦ ꯅꯣꯏꯁꯨ
ꯎꯝ ꯅꯣꯏ ꯅꯤꯅꯦꯗꯣ ꯑꯍꯥꯎ ꯎꯝ ꯍꯥꯎ ꯍꯥꯎꯕꯅꯥꯦ ꯑꯗꯨꯝ ꯑꯗꯨꯒ ꯀꯥꯡꯍꯧꯒꯨꯝꯕ ꯃꯊꯦꯜ ꯑꯃ ꯌꯥꯎꯔꯒꯗꯤ ꯍꯦꯟꯅ ꯍꯥꯎꯕꯅꯤ
ꯎꯝ ꯀꯥꯡꯉꯧꯁꯤ ꯌꯥꯎꯔꯤꯅꯦ
ꯎꯝ ꯍꯥꯎꯔꯅꯤ ꯑꯗꯨꯗꯤ
ꯅꯣꯏ ꯅꯣꯏ ꯆꯦꯗꯣ ꯑꯦ ꯅꯣꯏ ꯅꯤꯅꯦꯗ ꯀꯩꯅꯣ ꯇꯧꯎꯅꯦ ꯑꯍꯥꯎꯕ ꯃꯑꯣꯡ ꯈꯪꯕꯩꯅꯦ ꯑꯗꯨꯃꯥꯏꯅ ꯇꯧꯔꯤꯗꯤ
ꯑꯍꯣꯏꯗꯤ ꯆꯝꯐꯨꯠ ꯆꯥꯗꯕꯗꯣ ꯏꯆꯝ ꯆꯝꯅ ꯊꯣꯡꯕꯒꯤ
ꯑꯗꯨꯗꯤ ꯍꯥꯎꯇꯦ ꯍꯥꯏꯌꯦ ꯆꯥꯕ ꯍꯩꯗꯕꯩꯅꯤ ꯃꯍꯥꯎ ꯈꯪꯗꯕꯩꯅꯤ ꯑꯩ ꯊꯣꯡꯕ ꯍꯩꯇꯦ
ꯑꯩꯅ ꯍꯤꯟꯖꯥꯡ ꯑꯣꯏꯅ ꯊꯣꯡꯕꯤꯕꯗꯨꯅ ꯍꯥꯎꯌꯦ ꯍꯥꯏꯌꯦ
ꯅꯣꯡꯃꯥꯏ ꯇꯦꯖ ꯇꯧꯕ ꯇꯥꯔꯦꯅꯦ ꯀ
ꯎꯝ
ꯆ꯭ꯔ ꯆꯠꯄ꯭ꯔ ꯍꯥꯏꯌꯣ
ꯆꯠꯂꯦ
ꯆꯠꯂꯦ ꯑꯩ ꯑꯩꯒꯤꯁꯨ ꯇꯧꯔꯝꯕ꯭ꯔ ꯄ꯭ꯔꯊꯥꯅ ꯈꯩꯇꯪꯗꯤ ꯇꯧꯕ꯭ꯔꯥ
ꯂꯣꯏꯅ ꯇꯧꯕꯤꯌꯦ ꯍꯥꯏꯕ ꯑ
ꯇꯧꯗꯕ ꯃꯥꯜꯂꯤꯗ ꯅꯪꯒꯤ ꯈ꯭ꯔꯤꯁꯇꯦꯟ ꯑꯣꯏꯕ꯭ꯔꯥꯕ ꯌꯥ ꯌꯥꯝꯅ ꯁꯦꯜꯐꯤꯁ ꯑꯣꯏꯒꯅꯨꯅꯦ
ꯑꯩꯗꯤ ꯀꯥꯎꯔꯕꯅꯤꯅꯦ
ꯀꯥꯎꯔꯕ ꯍꯨꯝ ꯂꯥꯏ ꯈꯣꯔꯨꯝꯕꯗꯨꯗꯤ ꯀꯥꯎꯕ ꯌꯥꯗꯦꯍꯦ ꯑꯇꯩꯗ ꯀꯥꯎꯔꯁꯨ
ꯎꯝ ꯀꯥꯎꯔꯣꯏ ꯀꯥꯎꯔꯣꯏ ꯃꯊꯪꯗ ꯑꯗꯨꯝ ꯍꯥꯞꯄꯤꯔꯒꯦ ꯅꯪꯒꯤ ꯗꯃꯛꯗꯣ ꯑꯗꯨꯝ ꯇꯧꯕꯤꯔꯒꯦ
ꯍꯕ ꯐꯗꯤꯡ ꯁꯤꯅꯦ ꯈꯣꯃꯤꯁꯦ ꯅꯨꯡꯗꯤꯒꯤ ꯑꯗꯨꯝ ꯀꯥꯎꯋ
ꯅꯪꯗꯤ ꯑꯩꯒꯤ ꯇꯧꯕꯤꯕ꯭ꯔꯥꯥ ꯍꯥ
ꯇꯧꯋꯦ ꯑꯁ ꯅꯨꯡꯇꯤꯒꯤꯅꯤ ꯑꯩꯒꯤ ꯍꯧꯒꯠꯂꯒ ꯈꯣꯏꯔꯨꯝꯕ ꯇꯣꯞꯄꯜꯗꯥꯏꯗ ꯈꯣꯏꯔꯝ ꯅꯨꯡꯇꯊꯤꯟꯗ ꯁꯔꯥ ꯀꯥꯟꯗꯁꯨ ꯅꯤꯜ ꯇꯧꯔꯒ ꯀꯩꯅꯣ ꯇꯧꯕꯅꯦ ꯑꯁ ꯅꯪꯒꯤꯗꯃꯛ ꯏꯁꯣꯔꯗ ꯐꯖꯅ ꯅꯤꯒꯔ꯭ꯝꯅꯤ ꯅꯪ ꯍꯌꯦꯡ ꯋꯥꯏ ꯀꯩꯅꯣ ꯑꯣꯏꯗꯣꯏꯅꯤ ꯂꯥꯏꯔꯤꯛ ꯀꯟꯅ ꯇꯧꯀꯣ ꯑꯩꯒꯁꯨ ꯑꯣꯏꯗꯧ ꯃꯥꯜꯂꯦ ꯐꯖꯟ ꯇꯧꯒꯔꯝꯅꯦ ꯅꯠꯇ꯭ꯔ ꯃꯅꯤ ꯇꯥꯕ꯭ꯔꯣ ꯉꯁꯤꯗꯤ ꯇꯥꯕ꯭ꯔꯣ